ꯇꯥꯔꯦ ꯇꯥꯔꯦ ꯈꯔꯦ ꯑꯗꯨꯗꯤ ꯉꯁꯤꯅ ꯑꯃꯨꯛ ꯑꯇꯣꯞꯄ ꯆꯤꯟꯖꯥꯛ ꯑꯃꯒꯤ ꯃꯇꯥꯡꯗ ꯑꯩ ꯍꯥꯟꯅ ꯍꯧꯔꯛꯑꯒꯦ ꯁꯣꯝꯁꯦ ꯁꯤꯡꯖꯨꯒꯨꯝꯕ ꯆꯥꯕꯤꯕ꯭ꯔꯣ
ꯎꯝ ꯇꯥꯏ
ꯑꯗꯣ ꯁꯤꯡꯖꯨꯁꯤ ꯀꯔꯤ ꯀꯔꯤ ꯃꯈꯜꯒꯤ ꯁꯤꯡꯖꯨꯥꯕ ꯆꯥꯕꯤꯈ꯭ꯔꯒꯦ ꯑꯗꯨꯒ ꯃꯣꯏꯒꯤ ꯃꯍꯥꯎꯁꯤꯡꯗꯣ ꯀꯃꯥꯏ ꯀꯃꯥꯏꯅ ꯇꯧꯒꯦ ꯅꯪꯅ ꯄꯥꯝꯖꯕꯅ ꯀꯔꯝꯕ ꯃꯈꯜꯒꯤ ꯁꯤꯡꯖꯨꯅ ꯑꯣꯏꯒꯦ ꯍꯥꯏꯕꯗꯣꯞ ꯍꯥꯏꯕꯤꯌꯨ ꯈꯪꯗ꯭ꯔꯒꯗꯤ ꯈꯪꯗ꯭ꯔꯦ ꯑꯗꯨꯝ ꯍꯥꯏꯔꯛꯑꯣ ꯑꯩꯅ ꯑꯣꯏꯅ ꯈꯨꯝꯃꯛꯑꯁꯨ ꯌꯥꯏ
ꯑ ꯑꯩꯗꯤ ꯑꯩꯗꯤ ꯑꯇꯣꯞ ꯃꯈꯜ ꯃꯊꯦꯜꯗꯤ ꯌꯥꯝꯅ ꯀꯟꯅꯗꯤ ꯆꯥꯗ꯭ꯔꯦ ꯑꯗꯨꯅ ꯆꯥꯛꯍꯥꯎ ꯁꯤꯡꯖꯨꯁꯤ ꯈꯔ ꯇꯣꯏꯅ ꯆꯥꯔꯕꯅꯤꯅ ꯑꯗꯨ ꯑꯣꯏꯅ ꯄꯥꯝꯃꯦ ꯑꯗꯨꯅ ꯃꯈꯜ ꯃꯊꯦꯜ ꯃꯣꯏꯔ ꯍꯥꯏꯔꯗꯤ ꯆꯍꯥꯎ ꯁꯤꯡꯖꯨꯗ ꯊꯝꯕꯧꯒ ꯍꯥꯞꯄꯒ ꯌꯦꯔꯨꯝ ꯑꯐꯨꯠꯄꯒ ꯍꯥꯞꯆꯤꯜꯂꯒ ꯌꯦꯟꯒ ꯈꯤꯇꯪ ꯁꯣꯏꯆꯤꯜꯂꯒ ꯇꯧꯕꯗꯣ ꯑꯗꯨꯅ ꯈꯤꯇꯪ ꯄꯥꯝꯖꯩ ꯑꯗꯨ ꯑꯇꯣꯞꯄ ꯌꯥꯝꯅ ꯀꯟꯅ ꯃꯈꯜ ꯃꯊꯦꯜꯗꯤ ꯆꯥꯗ꯭ꯔꯃꯅ ꯑꯩ ꯈꯪꯗ꯭ꯔꯦ ꯑꯗꯨ ꯅꯪ ꯅꯪꯒꯤ ꯃꯣꯠꯇ ꯅꯪꯅ ꯈ꯭ꯋꯥꯏ ꯄꯥꯝꯖꯕ ꯍꯥꯏꯕ ꯑꯗꯒꯤ ꯀꯔꯤ ꯀꯔꯤ ꯍꯥꯞꯄꯒ ꯀꯔꯤ ꯃꯈꯜ ꯃꯊꯦꯜ ꯍꯥꯞꯄꯒ ꯅꯨꯡꯉꯥꯏꯖꯕꯗꯣ ꯅꯪ ꯅꯪ ꯅ ꯑꯣꯏꯅ ꯑꯩꯉꯣꯟꯗ ꯍꯥꯏꯔꯛꯑꯣ
ꯍꯣꯏ ꯑꯍꯥꯟꯕ ꯃꯛꯇꯗ ꯆꯥꯛꯍꯥꯎ ꯁꯤꯡꯁꯨꯨ ꯄꯥꯝꯃꯦ ꯍꯥꯏꯕꯗꯣ ꯁꯣꯝꯒꯤ ꯁꯛꯁꯤꯁꯨ ꯆꯥꯛꯍꯥꯎ ꯃꯥꯟꯅꯕꯅꯤꯅ ꯆꯥꯛꯍꯥꯎ ꯁꯤꯡꯁꯨꯨ ꯄꯥꯝꯃꯦ ꯍꯥꯏꯕꯗꯣ ꯌꯥꯝ ꯆꯥꯅꯩ ꯑꯗꯨꯒ ꯑꯅꯤꯁꯨꯕꯗ ꯑꯩꯈꯣꯏꯁꯦ ꯁꯨꯝ ꯍꯣꯁꯇꯦꯜ ꯑꯅꯝꯕ ꯂꯩꯔꯛꯄꯅꯤꯅ ꯑꯩꯈꯣꯏꯅ ꯆꯥꯕ ꯁꯤꯡꯖꯨꯁꯦ ꯃꯤꯃꯤꯁꯤꯡꯁꯨ ꯍꯥꯏꯔꯒꯀꯣ ꯁꯨꯃꯥꯏꯅ ꯇꯧꯕ ꯌꯥꯝ ꯇꯣꯏꯅ ꯂꯥꯏꯅꯁꯨ ꯐꯪꯕ ꯁꯝꯁꯨ ꯁꯝꯕ ꯃꯄꯣꯠ ꯃꯆꯩꯁꯨ ꯌꯥꯝ ꯆꯪꯗꯕ ꯅꯨꯃꯤꯁꯤꯡꯖ ꯍꯥꯏꯔꯒ ꯑꯃ ꯂꯩꯔꯦ ꯁꯤ ꯅꯠꯇꯕ ꯑꯇꯣꯞꯄ ꯍꯥꯏꯔꯒꯁꯨ ꯂꯩ ꯃꯅꯥ ꯃꯁꯤꯡ ꯉꯥꯛꯇꯅ ꯁꯦꯝꯕ ꯀꯣꯕꯤ ꯊꯝꯕꯧ ꯑꯗꯒꯤ ꯑꯗꯨꯝ ꯇꯨꯃꯤꯡꯈꯣꯛ ꯁꯨꯃꯥꯏꯅ ꯃꯅꯥ ꯃꯌꯥꯝꯅ ꯍꯥꯏꯇꯥꯥꯔꯦꯀꯣ ꯁꯤꯡꯖꯨꯁꯦ ꯑꯁꯦꯡꯕꯩꯗꯤ ꯃꯅꯥ ꯃꯈꯜ ꯈꯔ ꯄꯨꯟꯁꯤꯜꯂꯒ ꯁꯤꯕꯁꯤꯕꯨꯅꯦꯕ ꯑꯩꯈꯣꯏꯅ ꯍꯥꯏꯅꯔꯤꯁꯦ ꯑꯗꯣ ꯁꯨꯃꯥꯏꯅ ꯇꯧꯔꯒ ꯃꯅꯥ ꯃꯁꯤꯡꯅ ꯁꯦꯝꯕꯁꯤꯁꯨ ꯍꯥꯎꯏꯤ ꯑꯗꯨ ꯅꯠꯇꯕꯤꯗ ꯂꯐꯨ ꯈꯛꯀꯤ ꯑꯣꯏꯕ ꯁꯤꯡꯖꯨ ꯀꯣ ꯂꯐꯨꯒ ꯃꯪꯒꯟꯅ ꯁꯨꯕꯒ ꯇꯧꯔꯒ ꯁꯦꯝꯕ ꯁꯤꯡꯖꯨꯁꯨ ꯂꯩ ꯑꯗꯨꯁꯨ ꯑꯗꯨꯝ ꯍꯥꯎꯋꯦ ꯑꯗꯨꯒ ꯑꯩꯅ ꯄꯥꯝꯖꯕ ꯍꯥꯏꯔꯒꯗꯤ ꯑꯁꯨꯝ ꯇꯣꯏꯅ ꯆꯥꯕꯅꯤꯅꯀꯣ ꯑꯩꯈꯣꯏꯅ ꯄꯥꯝꯖꯕꯗ ꯍꯥꯏꯗꯤ ꯃꯤꯃꯤ ꯁꯤꯡꯖꯨꯁꯦ ꯁꯤꯡꯁꯨ ꯍꯥꯏꯔꯝꯃꯤ ꯃꯤ ꯈꯛꯇꯕꯨꯗꯤ ꯅꯠꯇꯦꯀꯣ ꯑꯇꯣꯞꯄ ꯃꯅꯥ ꯃꯁꯤꯡ ꯈꯔꯁꯨ ꯌꯥꯟꯗꯣꯏꯅꯤ ꯇꯧꯕꯇꯕꯨ ꯃꯤꯃꯤꯁꯤꯁꯨ ꯃꯄꯨꯝ ꯑꯣꯏꯅ ꯌꯥꯎꯍꯟꯕ ꯍꯥꯏꯇꯥꯔꯦ ꯎꯃꯣꯔꯀ ꯁꯨ ꯁꯣꯏꯁ ꯒꯥ ꯁꯨꯃꯥꯏꯅ ꯇꯧꯕꯁꯦ ꯄꯥꯝꯖꯩ ꯑꯩꯒꯤ ꯑꯣꯏꯅꯗꯤ ꯑꯗꯣ ꯁꯣꯝꯅ ꯈꯪꯕꯤꯕ ꯃꯅꯤ ꯃꯅꯤꯄꯨꯔꯒꯤꯗ ꯈꯛꯇꯪ ꯐꯪꯕ ꯈꯤꯇꯪ ꯃꯅꯤꯄꯨꯔꯒꯤ ꯌꯨꯅꯤꯛ ꯑꯣꯏꯕ ꯌꯦꯟꯁꯥꯡ ꯃꯈꯜ ꯑꯅꯤ ꯑꯍꯨꯝ ꯈ ꯈꯤꯇꯪ ꯍꯥꯏꯕꯤꯌꯨꯅꯦ
ꯅꯪ ꯅꯪꯒꯤ ꯉꯁꯥꯏꯒꯤ ꯃꯤꯃꯤꯁꯤꯡꯁꯨ ꯄꯥꯝꯃꯤ ꯍꯥꯏꯔꯤꯗꯣ ꯑꯗꯨ ꯀꯌꯥꯝ ꯇꯣꯏꯅ ꯆꯥꯒꯦ ꯑꯗꯨ ꯍꯥꯟꯅ ꯍꯪꯉꯤꯒꯦ ꯑꯗꯒꯤ ꯃꯣꯔꯣꯛ ꯁꯥꯁꯥ ꯂꯥꯎꯅ ꯁꯥꯕ꯭ꯔꯥ ꯍ ꯃꯣꯔꯣꯛꯀ ꯍꯥꯞꯆꯤꯟꯕ꯭ꯔꯥ ꯅꯪꯅ ꯈ꯭ꯋꯥꯏ ꯄꯥꯝꯃꯤ ꯍꯥꯏꯕꯗꯨ ꯀꯃꯥꯏꯅ ꯍꯥꯏꯕꯗꯨ ꯀꯃꯥꯏꯅ ꯄꯥꯝꯃꯤꯅꯣ ꯍꯥꯏ ꯍꯥꯏꯐꯦꯠꯇꯪ
ꯍꯣꯏ ꯎꯃꯣꯔꯣꯛꯁꯦ ꯑꯩꯈꯣꯏ ꯀꯨꯞꯅ ꯀꯨꯞꯅ ꯁꯣꯏꯔꯅꯤ ꯑꯗꯨꯒ ꯇꯤꯜꯍꯧꯁꯤꯃ ꯁꯣꯏꯖꯤꯜꯂꯅꯤ ꯑꯗꯨꯒ ꯁꯤꯡꯖꯨꯁꯤꯕꯨꯗꯤ ꯑꯗꯨꯝ ꯍꯋꯥꯏ ꯃꯪꯒꯟꯒꯨꯝꯕ ꯀꯩꯒꯨꯝꯕ ꯌꯥꯎꯕ ꯁꯤꯡꯖꯨ ꯈꯔ ꯌꯥꯝꯗꯕꯤꯗ ꯂꯨꯄꯥ ꯀꯨꯟꯃꯨꯛꯀꯤ ꯂꯩꯔꯨꯔꯅꯤ ꯑꯗꯨꯒ ꯃꯤꯃꯤꯁꯤ ꯄꯦꯀꯦꯠꯁꯦ ꯀꯨꯟ ꯀꯨꯟꯊ꯭ꯔꯥꯒꯤ ꯁꯨꯃꯥꯏꯅ ꯄꯩꯁꯥꯥꯁꯦꯗꯒꯤ ꯍꯥꯞꯆꯤꯜꯂꯅꯤ ꯑꯗꯨꯒ ꯃꯤꯃꯤꯁꯦ ꯇꯣꯈꯥꯏꯅꯗꯣꯏꯅꯦꯕ ꯇꯣꯈꯥꯏꯅꯔꯒꯅꯤ ꯎꯃꯣꯔꯣꯛꯁꯦ ꯀꯨꯝ ꯀꯨꯝ ꯁꯣꯏꯗꯣꯏꯅꯤ ꯇꯤꯜꯍꯧꯒ ꯎꯃꯣꯔꯣꯛꯀ ꯁꯤ ꯈꯇꯪ ꯍꯥꯞꯄꯗꯤ ꯌꯥꯔꯦ ꯑꯗꯨꯒ ꯃꯣꯔꯣꯛꯁꯦ ꯑꯅꯝꯕꯗ ꯑꯩꯈꯣꯏꯅ ꯆꯥꯔꯛꯄꯁ ꯃꯣꯔꯣꯛꯁꯦ ꯁꯥꯔꯒ ꯍꯨꯋꯥ ꯍꯨꯋꯥ ꯀꯥꯝꯅꯔꯒ ꯑꯗꯨꯃꯥꯏꯅ ꯁꯥꯕꯒꯤ ꯆꯥꯡꯁꯦ ꯁꯨꯃꯥꯏꯅ ꯍꯦꯛꯇ ꯆꯥꯔꯛꯑꯦ ꯌꯥꯝ ꯇꯣꯏꯅ ꯆꯥꯔꯛꯑꯦ ꯍꯥꯏꯇꯥꯔꯦ ꯆꯥ ꯈꯔꯒ ꯇꯧꯔꯒ ꯆꯥꯕ ꯌꯥꯝ ꯍꯥꯎꯕꯅꯦ ꯁꯣꯝꯁꯨ ꯅꯣꯡꯃ ꯇ꯭ꯔꯥꯏ ꯇꯧꯕꯤꯌꯣ ꯑꯗꯨꯒ ꯌꯦꯟꯁꯥꯡ ꯃꯊꯦꯜꯒꯤꯗꯣ ꯑꯩ ꯑꯗꯨꯝ ꯍꯥꯏꯖꯔꯛꯑꯒꯦ ꯑꯩꯈꯣꯏꯒꯤ ꯁꯤꯗ ꯌꯥꯝ ꯀꯩꯅꯣ ꯑꯣꯏꯅ ꯍꯥꯏꯅꯕꯁꯦ ꯃꯃꯤꯡꯒꯤ ꯑꯗꯨꯝ ꯈꯤꯇꯪ ꯆꯠꯄꯁꯦ ꯌꯣꯡꯆꯥꯛ ꯏꯔꯣꯟꯝꯕꯀꯣ ꯈꯪꯗ꯭ꯔꯒꯁꯨ ꯑꯗꯨꯝ ꯈꯪꯖꯤꯟꯕꯤꯔꯣ ꯌꯣꯡꯆꯥꯛ ꯏꯔꯣꯟꯕ ꯑꯃ ꯍꯥꯏꯅꯩ ꯑꯗꯒꯤ ꯎꯠꯇꯤ ꯀꯣ ꯎꯠꯇꯤꯁꯦ ꯑꯁꯪꯕ ꯂꯩꯈꯔꯦ ꯑꯗꯒꯤ ꯍꯋꯥꯏꯒꯤ ꯂꯩꯔꯦ ꯇꯧꯕꯇꯕꯨ ꯎꯠꯇꯤ ꯍꯥꯏꯔꯒꯗꯤ ꯑꯩꯈꯣꯏꯅ ꯐꯠ ꯎꯒꯗꯕꯁꯦ ꯑꯁꯪꯕ ꯎꯇꯤꯁꯤꯅꯦꯕ ꯃꯅꯥ ꯃꯁꯤꯡ ꯃꯌꯥꯝ ꯇꯧꯔꯒ ꯁꯦꯝꯕ ꯁꯪꯂꯞ ꯆꯠꯄ ꯎꯇꯤꯁꯦ ꯁꯤꯁꯤꯃ ꯀꯣ ꯑꯗꯨꯒ ꯑꯩꯈꯣꯏꯒꯤ ꯑꯇꯣꯞꯄ ꯑꯃꯒ ꯍꯥꯏꯔꯒꯗꯤ ꯑꯩꯁꯨ ꯀꯥꯎꯈ꯭ꯔꯦ ꯑꯗꯨꯅ ꯑꯅꯤꯁꯤ ꯈꯤꯇꯪ ꯍꯥꯏꯔꯒꯦ ꯃꯊꯪ ꯁꯣꯝꯅ ꯍꯪꯅꯤꯡꯕ ꯈꯪꯅꯤꯡꯕ ꯂꯩꯔꯒꯗꯤ ꯑꯗꯨꯝ ꯍꯪꯕꯤꯔꯛꯄ ꯌꯥꯅꯤ
ꯑꯇꯩ ꯏꯔꯣꯟꯕꯒꯥꯡ ꯏꯔꯣꯟꯕꯒꯨꯝꯕꯗꯤ ꯄ꯭ꯔꯤꯐꯔ ꯅꯨꯡꯉꯥꯏꯇꯕꯩꯔꯥ ꯀꯃꯥꯏꯅ ꯇꯧꯒꯦ ꯏꯔꯣꯟꯕꯒ ꯄꯜꯂꯛꯇꯦ ꯑꯗꯒꯤ ꯆꯒꯦꯝꯒ ꯌꯥꯝ ꯚꯦꯔꯥꯏꯇꯤꯉꯥꯏ ꯆꯒꯦꯝ ꯆꯒꯦꯝꯒ ꯑꯍꯥꯎꯕ ꯂꯩꯕꯅꯤ ꯑꯗꯨꯕꯨ ꯁꯣꯝꯁꯤꯅꯁꯨ ꯀꯩꯝꯇ ꯍꯥꯏꯔꯛꯇ꯭ꯔꯦ
ꯑ ꯑꯩꯅ ꯑꯍꯥꯟꯕꯗ ꯍꯥꯏꯈꯤꯕ ꯁꯦ ꯌꯣꯡꯆꯥꯛ ꯏꯔꯣꯝꯕ ꯍꯥꯏꯁꯦ ꯏꯔꯣꯝꯕ ꯃꯈꯜ ꯑꯃꯅꯤꯀꯣ ꯌꯣꯡꯆꯥꯛ ꯏꯔꯣꯝꯕ ꯍꯥꯏꯕꯅꯦ ꯌꯣꯡꯆꯥꯛꯁꯦ ꯏꯔꯣꯝꯕ ꯃꯈꯜ ꯑꯃꯅꯦ ꯑꯗꯨꯒ ꯆꯒꯦꯝꯁꯤꯅ ꯀꯩꯗꯧꯕꯦ ꯍꯥꯏꯗ꯭ꯔꯤꯅꯣ ꯍꯥꯏꯔꯒꯗꯤ ꯑꯩꯒꯤ ꯑꯣꯏꯅ ꯇꯁꯦꯡꯅ ꯍꯥꯏꯔꯕꯗ ꯆꯒꯦꯝꯁꯦ ꯀꯌꯥ ꯄꯥꯝ ꯐꯥꯠꯇꯦ ꯄꯥꯝꯗ ꯑꯗꯨ ꯑꯗꯨꯒꯤ ꯃꯊꯛꯇꯨꯗ ꯆꯒꯦꯝꯒ ꯎꯇꯤꯒꯒꯤ ꯊꯣꯡꯕꯒꯤ ꯑꯗꯒꯤ ꯃꯁꯛ ꯑꯗꯒꯤ ꯃꯍꯥꯎ ꯍꯥꯏꯇꯥꯔꯦꯀꯣ ꯆꯞ ꯍꯥꯏꯔꯞ ꯃꯥꯟꯅꯕ ꯄꯣꯠꯇꯣ ꯑꯣꯏꯌꯦꯕ ꯑꯗꯨꯅ ꯑꯩꯅ ꯎꯇꯤ ꯄꯜꯂꯒꯗꯤ ꯑꯃꯁ ꯑꯗꯨꯝ ꯌꯥꯔꯅꯤꯗ ꯍꯥꯏꯗꯅ ꯑꯩꯅ ꯆꯒꯦꯝꯁꯦ ꯄꯟꯖꯗꯕꯅꯦ ꯍꯥꯏꯕꯗꯤ ꯈꯤꯇꯪ ꯇꯣꯉꯥꯟ ꯇꯣꯉꯥꯟꯕ ꯀꯊꯦꯜ ꯑꯣꯏꯅ ꯍꯥꯏꯅꯤꯡꯕꯗꯣ ꯑꯗꯨꯒꯤꯗꯃꯛꯇ ꯄꯟꯖꯗꯕꯅꯦ ꯑꯇꯣꯞꯄ ꯃꯈꯥ ꯍꯪꯅꯤꯡꯕ ꯂꯩꯔꯁꯨ ꯑꯗꯨꯝ ꯍꯪꯕꯤꯔꯛꯑꯣ
ꯉꯁꯥꯏꯒꯤ ꯅꯪꯅ ꯌꯣꯡꯆꯥꯛ ꯌꯣꯡꯆꯥꯛ ꯏꯔꯣꯟꯕ ꯑꯣꯏꯅ ꯀꯩꯅꯣ ꯄꯟꯈꯤꯕꯗꯣ ꯑꯩꯅ ꯑꯃꯨꯛ ꯍꯪꯅꯤꯡꯉꯤꯅ ꯈꯪꯅꯤꯡꯉꯤꯅ ꯑꯇꯣꯞꯄ ꯏꯔꯣꯟꯕꯗ ꯅꯪꯅ ꯄꯥꯝꯖꯕ ꯂꯩꯕ꯭ꯔꯥ ꯃꯦꯠꯄ ꯌꯥꯕ꯭ꯔꯥ ꯍꯥꯎꯒ ꯍꯥꯏꯗ ꯈꯤꯇꯪꯒ ꯈꯪꯅꯤꯡꯉꯦꯕ ꯑꯗꯨꯕꯨꯗꯤ ꯑꯩ ꯈꯪꯉꯦ ꯅꯪꯅꯁꯨ ꯍꯥꯏꯑꯔꯕꯅꯤꯅ ꯑꯦ ꯑꯩꯁꯤꯦ ꯌꯣꯡꯆꯥꯛ ꯏꯔꯣꯟꯝꯕꯅꯦꯅ ꯈꯤꯇꯪ ꯄꯥꯝꯖꯩ ꯑꯗꯨꯕꯨ ꯑꯩꯅ ꯑꯅꯤꯁꯨꯕ ꯑꯅꯤꯁꯨꯕ ꯋꯥꯐꯝ ꯍꯪꯉꯤꯗꯨꯅ ꯑꯦ ꯌꯣꯡꯆꯥꯛ ꯏꯔꯣꯟꯕ ꯈꯛꯇ ꯄꯥꯝꯃꯤꯕ꯭ꯔꯥ ꯑꯇꯣꯞꯄ ꯂꯩꯕ꯭ꯔꯥ ꯍꯥꯏꯅ ꯑꯗꯨꯒꯤ ꯋꯥꯐꯝꯗꯣ ꯍꯥꯏꯐꯦꯠꯇꯪ ꯑꯣꯏꯈꯤꯕꯅꯤ ꯑꯗꯨ ꯍꯥꯏꯐꯦꯠꯇꯪꯒ ꯏꯔꯣꯟꯕꯒꯤ ꯇꯥꯡꯀꯛꯁꯤꯗ ꯑꯝꯇꯪꯒ ꯅꯤꯡꯁꯤꯡꯕꯤꯔꯝꯃꯣ
ꯏꯔꯣꯝꯕꯁꯦ ꯃꯈꯜ ꯌꯥꯝ ꯀꯈ꯭ꯔꯦ ꯀꯣ ꯃꯈꯜ ꯌꯥꯝꯕꯩ ꯃꯇꯝꯛꯁꯤꯗ ꯑꯩꯅ ꯌꯣꯡꯆꯥꯛ ꯅꯠꯇꯕ ꯑꯇꯣꯞꯄ ꯏꯔꯣꯟꯝꯕ ꯄꯥꯝꯖꯕꯁꯦ ꯁꯣꯏꯕꯨꯝ ꯏꯔꯣꯟꯝꯕ ꯄꯥꯝꯖꯩ ꯁꯣꯏꯕꯨꯝ ꯏꯔꯣꯝꯕ ꯑꯃ ꯄꯥꯝꯖꯩ ꯑꯗꯒꯤ ꯑꯩꯈꯣꯏꯒꯤ ꯃꯃꯤꯡꯗꯤ ꯀꯥꯎꯈ꯭ꯔꯦ ꯏꯁꯤꯡꯗ ꯁꯥꯠ ꯑ ꯑꯃ ꯂꯩꯕꯅꯦ ꯏꯁꯤꯡꯗ ꯇꯥꯎꯔꯒ ꯁꯥꯠꯄ ꯃꯃꯤꯡꯁꯦ ꯀꯥꯎꯈꯔꯦ ꯑꯗꯨ ꯑꯗꯨꯕ ꯑꯗꯨꯁꯨ ꯌꯥꯝ ꯍꯥꯎꯋꯦ ꯑꯗꯒꯤ ꯆꯤꯒꯣꯡ ꯂꯩ ꯏꯔꯣꯟꯕ ꯍꯥꯎꯋꯦ ꯑꯗꯒꯤ ꯌꯣꯡꯆꯥꯛ ꯃꯥꯟꯕꯤ ꯃꯆꯥ ꯀꯣ ꯌꯣꯡꯆꯥꯛꯀꯗꯤ ꯍꯥꯏꯔꯞ ꯃꯥꯟꯅꯕ ꯄꯤꯛꯄ ꯍꯥꯏꯇꯥꯔꯦ ꯃꯥꯅ ꯈꯤꯇꯪ ꯄꯤꯛꯊꯕ ꯁ ꯍꯥꯏꯁꯦ ꯑꯗ ꯆꯤꯒꯣꯡ ꯂꯩ ꯅꯠꯇꯕ ꯑꯃ ꯀꯩꯅꯣꯝ ꯍꯥꯏꯕ ꯑꯃ ꯂꯩꯕꯅꯦ ꯑꯗꯨ ꯃꯃꯤꯡ ꯀꯥꯎꯔꯦ ꯃꯃꯤꯡꯁꯦ ꯑꯅꯝꯕꯅ ꯂꯣꯏꯅ ꯀꯥꯎꯕꯒꯤꯅꯦ ꯂꯩꯔꯤ ꯂꯩꯌꯦ ꯏꯔꯣꯝꯕꯁꯦ ꯏꯔꯣꯝꯕꯁꯦ ꯑꯗꯨꯝ ꯄꯥꯝꯃꯦ ꯀꯣ ꯄꯥꯝꯕꯒꯤꯗꯤ
ꯑ ꯐꯔꯦ ꯑꯩꯒꯤꯗꯤ ꯏꯔꯣꯟꯕꯁꯤ ꯑꯥ ꯏꯔꯣꯟꯕꯁꯤ ꯀꯌꯥ ꯀꯃꯥꯏ ꯑꯩꯒꯤꯗꯤ ꯏꯔꯣꯟꯕꯁꯤ ꯈꯤꯇꯪ ꯄꯨꯛꯁꯤ ꯁꯧꯒꯠꯂꯞ ꯇꯧꯏꯤ ꯍꯥꯏꯕ ꯑꯩ ꯌꯥꯝꯅ ꯄꯥꯝꯖꯗꯦ ꯆꯝꯊꯣꯡ ꯑꯣꯏꯅ ꯆꯝꯊꯣꯡꯗ ꯑꯣꯏꯅ ꯀꯥꯡꯁꯣꯏꯗ ꯑꯣꯏꯅ ꯈꯤꯇꯪ ꯆꯠꯂꯤ ꯀꯥꯡꯁꯣꯏ ꯈꯥꯃꯦꯟꯒꯤ ꯈꯥꯃꯦꯟ ꯑꯁꯤ ꯑꯁꯤꯟꯕꯒꯤ ꯑꯣꯏꯒꯦꯔꯥ ꯅꯠꯇ꯭ꯔꯒ ꯁꯧꯒꯤꯒꯤ ꯑꯣꯏꯒꯦꯔꯥ ꯑꯗꯨꯅ ꯄꯨꯛꯁꯤ ꯈꯤꯇꯪ ꯁꯥꯕ ꯈꯣꯠꯄ ꯑꯣꯏꯕꯅꯤꯅ ꯏꯔꯣꯟꯝꯕꯁꯤ ꯀꯌꯥ ꯄꯥꯝꯖꯗꯦ ꯅꯠꯇ꯭ꯔꯗꯨꯅ ꯃꯃꯥꯒꯤ ꯅꯪꯒꯤ ꯄꯥꯎꯈꯨꯝꯗꯁꯨ ꯑꯩ ꯈꯨꯝꯕ ꯉꯝꯗꯦ ꯁꯤ ꯄꯥꯝꯃꯤ ꯁꯨꯃꯥꯏꯅ ꯇꯧꯋꯤ ꯍꯥꯏꯕꯁꯤ ꯑꯗꯨꯒ ꯑꯇꯣꯞꯄ ꯑꯃꯅ ꯕꯣꯔꯥ ꯀꯥꯡꯁꯣꯏꯒ ꯕꯣꯔꯥꯒ ꯑꯩꯒꯤꯗꯤ ꯌꯥꯝꯅ ꯄꯥꯝꯖꯕ ꯑꯩꯈꯣꯏꯒꯤ ꯃꯩꯇꯩꯒꯤꯗ ꯍꯥꯏꯒꯗꯔꯥ ꯅꯠꯇ꯭ꯔꯒ ꯌꯥꯝꯅ ꯄꯥꯝꯖꯕ ꯄꯣꯠ ꯑꯣꯏꯔꯦ ꯀꯥꯡꯁꯣꯏꯒ ꯕꯣꯔꯥꯒ ꯑꯗꯨ ꯅꯪꯁꯨ ꯁꯨꯃꯥꯏꯅ ꯑꯩꯒꯨꯝꯃꯥꯏꯅ ꯀꯥꯡꯁꯣꯏ ꯑꯗꯨꯒ ꯕꯣꯔꯥꯒ ꯁꯨꯃꯥꯏꯅ ꯄꯥꯝꯃꯤꯒꯨꯝꯃꯥꯏꯅ ꯅ ꯅꯪꯒꯤꯁꯨ ꯂꯩꯕ꯭ꯔꯥꯒꯤ ꯏꯔꯣꯟꯕ ꯈꯛꯇ ꯅꯠꯇ꯭ꯔꯒ ꯏꯔꯣꯟꯕ ꯀꯥꯡꯉꯧ ꯅꯠꯇ꯭ꯔꯒ ꯏꯔꯣꯟꯕ ꯕꯣꯔꯥ ꯌꯥꯎꯔꯤꯕ꯭ꯔꯥ ꯀꯃꯥꯏꯅ ꯇꯧꯔꯤꯒꯦ ꯍꯥꯏꯕꯗꯨ ꯍꯥꯏꯐꯦꯠꯇꯪꯒ ꯍꯥꯏꯕꯤꯔꯛ
ꯕꯣꯔꯥ ꯍꯥꯏꯔꯛꯑꯒ ꯑꯩꯈꯣꯏꯁꯨ ꯕꯣꯔꯥꯁꯦ ꯌꯥꯝ ꯄꯥꯝꯖꯩꯀꯣ ꯑꯗꯨ ꯕꯣꯔꯥꯁ ꯀꯩ ꯌꯥꯝ ꯆꯥꯟꯅꯒꯦ ꯍꯥꯏ ꯀꯥꯟꯁꯤꯗ ꯑꯗꯨꯝ ꯃꯣꯏ ꯑꯩꯈꯣꯏꯅ ꯏꯚꯤꯅꯤꯡ ꯏꯁꯅꯦꯛꯁ ꯑꯣꯏꯅ ꯆꯥꯕꯗꯕꯨꯗꯤ ꯌꯥꯝ ꯑꯣꯏꯖꯔꯦ ꯑꯗꯨ ꯅꯠꯇꯕ ꯆꯥꯛ ꯌꯦꯟꯁꯥꯡ ꯑꯣꯏꯅ ꯆꯥꯔ ꯀꯥꯟꯁꯤꯗ ꯀꯔꯤꯒ ꯆꯥꯟꯅꯒꯦ ꯍꯥꯏꯔꯒꯗꯤ ꯑꯩꯒꯤꯗꯃꯛꯇꯗꯤ ꯗꯤ ꯑꯩꯈꯣꯏꯒꯤ ꯁꯧꯒ꯭ꯔꯤ ꯊꯣꯡꯕꯁꯦ ꯁꯧꯒ꯭ꯔꯤ ꯆꯪꯅ ꯊꯣꯡꯕꯁꯦ ꯁꯤꯃ ꯊꯣꯡꯉꯒ ꯁꯥꯏꯠꯇ ꯕꯣꯔꯥ ꯑꯃ ꯍꯧꯕ ꯁꯤꯁꯨ ꯌꯥꯝ ꯍꯥꯎꯋꯤ ꯑꯗꯨꯒ ꯁꯤ ꯅꯠꯇꯕ ꯑꯇꯣꯞꯄ ꯑꯃ ꯍꯥꯏꯔꯒꯁꯨ ꯑꯦꯅꯤ ꯏꯔꯣꯟꯝꯕ ꯑꯃ ꯇꯧꯕ ꯃꯇꯝꯗ ꯑꯗꯨꯝ ꯉꯥꯏꯔꯨꯔꯕ ꯑꯣꯏꯅ ꯍꯥꯏ ꯇꯥꯔꯦ ꯕꯣꯔꯦ ꯁ ꯁꯥꯏꯠꯇ ꯆꯥꯕꯁꯦ ꯁꯤꯃꯁꯨ ꯌꯥꯝ ꯆꯥꯟꯅꯕꯅꯦ ꯑꯗꯒꯤ ꯑꯗꯨꯝ ꯃꯉꯥꯏꯔꯦꯗ ꯑꯗꯨꯒ ꯍꯣꯏ ꯃꯣꯔꯣꯛ ꯃꯦꯞꯄ ꯈꯤꯇꯪꯒ ꯌꯥꯎꯕꯁꯦ ꯁꯥꯏꯠꯇ ꯀꯥꯡꯁꯣꯏ ꯑꯃ ꯊꯣꯡꯉꯁꯨ ꯁꯥꯏꯠꯇ ꯃꯣꯔꯣꯛ ꯃꯦꯞꯄ ꯑꯃ ꯌꯥꯎꯕꯁꯦ ꯁꯨꯃꯥꯏꯅ ꯇꯧꯕꯁꯦ ꯌꯥꯝ ꯆꯥꯟꯅꯩꯌꯦ ꯑꯗꯨꯒ ꯌꯥꯝ ꯄꯥꯝꯖꯩꯑꯅ ꯑꯗꯨꯃꯥꯏꯅ ꯂꯩꯌꯦ ꯑꯗꯨꯒ ꯑꯃ ꯍꯥꯏꯔꯒꯗꯤ ꯑꯩꯈꯣꯏ ꯍꯋꯥꯏ ꯊꯣꯡꯕꯁꯦ ꯍꯋꯥꯏ ꯃꯨꯁꯣꯔꯤꯕꯨ ꯑꯣꯏꯒꯦꯔꯥ ꯍꯋꯥꯏ ꯃꯨꯛꯄꯨ ꯑꯣꯏꯒꯦꯔꯥ ꯍꯋꯥꯏ ꯊꯣꯡꯕꯁꯤ ꯊꯣꯡꯉꯒ ꯃꯣꯔꯣꯛꯀ ꯃꯣꯔꯣꯛꯀ ꯃꯣꯔꯣꯛꯁꯦ ꯑꯩꯈꯣꯏ ꯈꯤꯇꯪ ꯈꯥꯡꯗ ꯇꯧꯈꯥꯏꯔꯒ ꯀꯥꯡꯪ ꯃꯦꯠ ꯍꯥꯏꯇꯥꯔꯦꯀꯣ ꯑꯂꯨꯒ ꯃꯣꯔꯣꯛꯀ ꯇꯧꯔꯒ ꯃꯦꯠꯄꯁꯦ ꯍꯋꯥꯏ ꯊꯣꯡꯕꯒꯗꯤ ꯌꯥꯝ ꯆꯥꯅꯩꯑꯅ ꯑꯗꯨꯃꯥꯏꯅ ꯑꯩꯒꯤ ꯋꯥꯈꯜꯗ ꯂꯩꯖꯩ ꯑꯗꯣ ꯁꯣ ꯁꯤꯅ ꯁꯤ ꯑꯣꯏꯈꯔꯦ ꯁꯤ ꯅꯠꯇꯕ ꯑꯇꯣꯞꯄ ꯑꯗꯨꯝ ꯍꯥꯏꯗꯤ ꯃꯤꯠꯀꯤ ꯃꯔꯝꯗ ꯑꯃꯨꯛ ꯂꯥꯛꯆꯁꯨ ꯌꯥꯏꯑꯕꯀꯣ ꯁꯥꯒꯤ ꯃꯇꯥꯡꯁꯤꯗ ꯁꯣꯝꯅ ꯄꯥꯝꯕꯤꯕ ꯁꯥ ꯃꯈꯜ ꯈꯔ ꯑꯗꯨꯝ ꯍꯥꯏꯗꯤ ꯄꯥꯝꯕꯤꯕ ꯍꯥꯏꯗꯤ ꯁꯥ ꯃꯈꯜ ꯍꯥꯏꯕꯗꯤ ꯆꯥꯕꯗ ꯄꯥꯝꯕꯤꯕ ꯍꯥꯏꯕꯅꯤꯀꯣ ꯂꯣꯏꯕꯗ ꯄꯥꯝꯕ ꯍꯥꯏꯕ ꯅꯠꯇꯦ ꯀꯩꯀꯩ ꯁꯥ ꯆꯥꯒꯦ ꯑꯗꯨꯒ ꯀꯔꯝꯕꯅ ꯈ꯭ꯋꯥꯏꯗꯒꯤꯩ ꯄꯥꯝꯒꯦ ꯑꯗꯨꯁꯨ ꯍꯥꯏꯔꯞ ꯍꯥꯏꯕꯤꯌꯨ
ꯑ ꯁꯥ ꯁꯥꯁꯦ ꯁꯟꯁꯥꯅ ꯈꯤꯇꯪ ꯅꯨꯡꯉꯥꯏꯖꯩ ꯍꯥꯏꯇꯥꯔꯦ ꯌꯦꯟꯗꯒꯤꯗꯤ ꯁꯣꯝꯅ ꯁꯟꯁꯥꯁꯦ ꯁꯤꯅ ꯈꯤꯇꯪ ꯄꯥꯝꯃꯤ ꯑꯗꯨꯕꯨ ꯑꯣꯛꯁꯥꯁꯤꯁꯨ ꯌꯥꯝ ꯀꯟꯅ ꯌꯥꯝ ꯀꯟꯅ ꯄꯥꯝꯗꯦ ꯆꯥꯕ ꯈꯤꯇꯪ ꯍꯩꯅꯗꯦꯕ ꯑꯩꯅ ꯍꯥꯏꯅꯤꯡꯉꯤꯁꯦ ꯑꯗꯨꯅ ꯑꯗꯨꯅ ꯁꯥꯁꯤ ꯀꯃꯥꯏꯅ ꯆꯝꯊꯣꯡ ꯑꯣꯏꯅ ꯐꯨꯠꯂꯒ ꯆꯝꯐꯨꯠ ꯀꯃꯥꯏꯅ ꯑꯣꯏꯅ ꯄꯥꯝꯃꯤ ꯀꯩꯅꯣꯗꯤꯩ ꯊꯣꯡꯗꯣ ꯁꯔꯨꯛꯛꯇꯩꯗꯤ ꯊꯥꯎ ꯊꯨꯝ ꯀꯩꯅꯣ ꯇꯧꯔꯒ ꯑ ꯍꯣꯏ ꯑꯗꯨꯒꯤꯗꯤ ꯀꯣꯟꯅ ꯋꯥꯔꯤꯁꯦ ꯁꯥꯟꯅꯈꯤꯕ ꯆꯠꯊꯈꯤꯕ ꯌꯥꯏ ꯑꯗꯣ ꯉꯁꯤꯒꯤꯗꯤ ꯑꯁꯤꯅ ꯂꯣꯏꯁꯤꯜꯂꯁꯤꯅꯦ ꯀꯔꯤ ꯍꯥꯏꯅꯤꯡꯉꯒꯦ ꯅꯪꯕꯨꯣ
ꯍꯣꯏ ꯍꯣꯏ ꯌꯥꯝ ꯅꯨꯡꯉꯥꯏꯖꯔꯦ ꯉꯁꯤꯀꯣ ꯆꯤꯔꯕ ꯃꯇꯝ ꯀꯥꯏꯊꯣꯛꯇꯅ ꯋꯥꯔꯤ ꯋꯥꯇꯥꯏ ꯉꯥꯏꯍꯥꯛ ꯇꯧꯕꯁ ꯌꯥꯝ ꯅꯨꯡꯉꯥꯏꯖꯔꯦ ꯁꯣꯝꯁꯨ ꯄꯣꯊꯥꯅꯕ ꯇꯧꯕꯤꯔꯣ ꯑꯗꯨꯗꯤ ꯉꯁꯤꯒꯤ ꯑꯣꯏꯅꯗꯤ ꯊꯝꯖꯔꯒꯦꯀꯣ
ꯑ ꯎ ꯍ